ꯇꯥꯔꯕꯣ
ꯍꯜꯂꯣ
ꯇꯥꯕ꯭ꯔꯣ
ꯇꯥꯕꯔꯣ
ꯇꯥꯔꯦ ꯇꯥꯔꯦ
ꯑꯁ ꯅꯪ ꯈꯣꯟꯖꯦꯟ ꯐꯖꯅ ꯇꯥꯗꯦ ꯅꯪ ꯑꯦ ꯄꯦꯁꯒꯨꯝꯕ ꯊꯝꯕ꯭ꯔꯣ
ꯊꯝꯗꯦ ꯅꯈꯣꯟꯜꯁꯨ ꯌꯥꯝ ꯄꯤꯛꯅ ꯇꯥꯏꯌꯦ
ꯎꯝ
ꯀꯩꯗꯧꯔꯤꯅꯣ
ꯇꯥꯕ꯭ꯔꯣ
ꯇꯥꯏꯌꯦ ꯇꯥꯏꯌꯦ ꯅꯦꯇꯋꯥꯛ ꯌꯥꯝꯅ ꯅꯨꯪꯉꯥꯏꯇꯥꯕꯥ ꯍꯧꯖꯤꯛꯇ ꯆꯥꯛꯆꯥꯕꯗ ꯂꯣꯏꯗ ꯉꯥꯏꯔꯤꯌꯦ
ꯀꯩ ꯍꯤꯟꯖꯥꯡ ꯆꯥꯔꯒꯦ
ꯀꯥꯡꯁꯣꯏ ꯆꯥꯏꯗ ꯈꯥꯃꯦꯟ ꯑꯈꯥꯕꯗꯣ ꯑꯗꯨꯗ ꯑꯂꯨꯒ ꯁꯧꯒ꯭ꯔꯤ ꯀꯩꯀꯥ ꯑꯁ ꯀꯥꯡꯁꯣꯏꯒꯤ ꯇꯥꯏꯞꯇ ꯆꯥꯏ ꯍꯥꯎꯇ ꯌꯥꯝꯅ
ꯑꯁ ꯁꯥꯎꯔꯝꯗꯧ ꯃꯥꯟꯗꯦ ꯍꯣꯏ ꯑꯩꯈꯣꯏꯁꯦ ꯎꯁꯣꯏ ꯑꯀꯪꯕꯗꯣ
ꯑꯥ
ꯁꯥꯏ
ꯑꯗꯨ ꯉꯥꯛꯇ ꯆꯥꯏꯔꯒ ꯂꯩꯔꯕꯣ
ꯍꯣꯏ
ꯍꯥꯎꯋꯦꯗ ꯗꯨꯅ
ꯑꯗꯨꯒ ꯊꯨꯝ ꯌꯥꯛꯄꯤꯁꯨ ꯉꯧꯔꯒꯦ ꯇꯧꯕ
ꯎꯝ ꯀꯨꯏꯔꯕꯣ ꯆꯥꯛ ꯆꯥꯕ ꯅꯣꯏꯗꯤ
ꯆꯥꯗ꯭ꯔꯤꯗ
ꯁꯔꯂꯨ ꯑꯗꯣ ꯀꯩꯅꯣ ꯑꯈꯣꯏꯅꯤ ꯁꯟꯗꯦꯗ ꯀꯩꯅꯣ ꯇꯧꯁꯦ ꯍꯥꯏꯕꯗꯣ ꯑꯗꯣ ꯅꯪ ꯌꯥꯔꯕꯣ
ꯍꯣꯏ ꯌꯥꯏꯌꯦ ꯌꯥꯏꯌꯦ
ꯑꯣ ꯑꯣ
ꯑꯩꯁꯨ ꯍꯥꯏꯈꯤꯗꯣꯏꯅꯦꯕꯀꯣ
ꯀꯔꯤ ꯍꯥꯏꯕ
ꯑꯩꯁꯨ ꯌꯨꯝꯗ ꯑꯃꯨꯛ ꯍꯥꯏꯈꯤꯗꯣꯏꯅꯦꯕ
ꯎꯝ
ꯑꯗꫭ ꯍꯥꯏꯗ꯭ꯔꯤꯌꯦ
ꯅꯪꯗꯤ ꯐꯅꯦꯛ ꯂꯩꯔꯕꯣ
ꯐꯥꯏꯅꯛꯇꯤ ꯉꯁꯥꯏ ꯏꯅꯦꯈꯣꯏꯗ ꯆꯠꯄ ꯀꯥꯟꯗ ꯑꯅꯤꯗꯤ ꯄꯨꯔꯛꯑꯦꯕꯀꯣ ꯐꯖꯕ ꯂꯩꯍꯧꯗꯦ ꯀꯩꯅꯣ ꯈ꯭ꯔꯤꯁꯃꯥꯁꯇ ꯑꯩꯈꯣꯏꯅꯤ ꯅꯣꯡꯃ ꯁꯦꯝꯃꯤꯟꯅꯕ ꯐꯅꯦꯛ ꯑꯃ ꯂꯩꯕꯗꯣ
ꯑꯣ ꯑꯣ
ꯑꯗꯨꯗꫭ ꯑꯗꯨ ꯄꯨꯔꯥꯛꯑꯦ ꯨꯑꯗꯨꯒ ꯒꯤꯔꯤꯟ ꯀꯂꯔ ꯑꯃꯒꯥ
ꯑꯗꯣ ꯀꯩꯅꯣ ꯇꯧꯕ꯭ꯔꯥ ꯎꯟ ꯅꯅꯥꯎꯅꯨꯄꯤꯁꯨ ꯆꯠꯀꯗ꯭ꯔꯣ
ꯎꯝ ꯆꯠꯇꯧ ꯃꯥꯟꯗꯦ
ꯆꯠꯅꯤꯡꯗꯦ ꯍꯥꯏꯕ꯭ꯔꯣ
ꯑꯥꯎ ꯆꯠꯅꯤꯡꯗꯦ ꯍꯥꯏꯌꯦ ꯁꯤ ꯅꯍꯥꯟ ꯑꯩꯈꯣꯏꯒ ꯆꯠꯃꯤꯟꯅꯕ ꯂꯝꯐꯦꯜꯗ ꯂꯩꯕ ꯅꯨꯄꯤꯗꯣ
ꯍꯣꯏ
ꯃꯉꯣꯟꯗꯁꯨ ꯍꯥꯏꯗꯤ ꯍꯥꯏꯈꯤꯕꯅꯦ ꯉꯁꯥꯏꯗꯣ ꯃꯥꯁꯨ
ꯃꯥ ꯃꯥ ꯃꯥꯁꯨ ꯉꯔꯥꯡꯗꯣ ꯆꯠꯁꯦ ꯍꯥꯏꯕꯅꯦꯕꯀꯣ ꯑꯩꯅ ꯑꯩꯅ ꯀꯔꯤꯁꯨ ꯂꯩꯇꯦ ꯑꯩꯗꯣ ꯍꯥꯏꯕ
ꯍꯌꯦꯡꯗꯤ ꯑꯦ ꯃꯊꯪ ꯃꯊꯪꯗꯗꯤ ꯂꯣꯏꯅ ꯆꯠꯁꯦ ꯍꯥꯏꯈꯤꯕꯅꯦ ꯃꯥꯁꯨ ꯌꯥꯔꯗꯤ ꯒꯔꯤ ꯃꯆꯥꯗ ꯂꯥꯛꯀꯦ ꯍꯥꯏ
ꯑꯣ ꯑꯁ ꯏꯕꯥꯅꯤꯗꯤ ꯑꯁꯣꯝ ꯑꯩꯈꯣꯏꯔꯣꯝꯗꯒꯤ ꯆꯠꯈ꯭ꯔꯁꯦꯀꯣ
ꯑꯁꯤꯗ ꯆꯠꯈ꯭ꯔꯁꯦ ꯑꯩꯈꯣꯏꯅꯤꯗꯤꯀꯣ
ꯅꫭꯏ
ꯐꯅꯦꯛ ꯁꯦꯠꯂꯛꯑꯣ ꯅꯪꯁꯨꯀꯣ
ꯍꯣꯏ ꯁꯀꯦ ꯁꯀꯦ ꯑꯗꯣ ꯐꯅꯦꯛꯇꯤ ꯄꯨꯔꯛꯇ꯭ꯔꯤ ꯄꯨꯔꯛꯇ꯭ꯔꯤꯕꯀꯣ
ꯎꯝ ꯀꯩꯀꯩ ꯂꯩꯒꯦ ꯐꯅꯦꯛ ꯅꯪꯉꯣꯟꯗꯗꯤ
ꯑꯩꯉꫭꯟꯗ ꯀꯔꯤꯁꯨ ꯂꯩꯇꯦ
ꯍꯥ ꯀꯨꯏꯔꯦꯅꯦ ꯆꯠꯇꯕꯁꯨ ꯆꯠꯁꯥꯔꯅꯨ
ꯑꯁ ꯅꯪꯅ ꯅꯈꫭꯟꯗꯣꯟ ꯂꯣꯏ ꯇꯥꯔꯦ
ꯑꯗꯨꯅꯦ ꯏꯃꯥꯁꯨ ꯂꯩꯕ ꯀꯣ
ꯅꯣꯏ ꯏꯃꯥ
ꯎꯝ
ꯑꯣ
ꯑꯗꯨꯒꯤ ꯆꯥꯛ ꯆꯥꯔꯒ ꯂꯩꯕ ꯑꯩꯗꯤ ꯆꯥꯛ ꯌꯦꯟꯖꯥꯡ ꯍꯟꯖꯥꯡ ꯍꯥꯎꯇꯕꯒꯤ ꯆꯥꯗ꯭ꯔꯦꯕ
ꯑꯁ ꯅꯪꯁꯦ ꯆꯤꯜꯍꯥꯎ ꯊꯤꯕꯗꯤ ꯃꯥꯜꯂꯦꯗꯀꯣ
ꯆꯥꯛ ꯈꯤꯇꯪ ꯆꯥꯏꯌꯦ
ꯆꯤꯜꯍꯥꯎ ꯊꯤꯕꯁꯦ ꯐꯠꯇꯕꯅꯦ ꯅꯨꯄꯥꯁꯨ ꯌꯥꯝ ꯈꯜꯂꯦ ꯍꯥꯏꯕꯅꯦꯀꯣ ꯅꯪ
ꯏꯁ ꯏꯁ ꯏꯁ ꯏꯁ ꯏꯁ ꯑꯗꯨꯒꯨꯝꯕꯗꯤ ꯇꯧꯗꯦꯗ
ꯈꯥꯏꯅꯕ ꯃ ꯃꯤ
ꯎꯝ ꯇꯧꯃꯗꯤ ꯇꯥꯎꯗꯦꯗ ꯉꯁꯥꯏꯗꯣ ꯑꯩꯈꯣꯏ ꯏꯅꯤꯅꯦ ꯑꯩꯈꯣꯏꯗ ꯆꯥꯛꯁꯨ ꯌꯥꯝ ꯆꯥꯔꯛꯑꯦꯕꯀꯣ
ꯑꯩꯈꯣꯏꯒꯤ ꯆꯥꯛ ꯌꯥꯝ ꯆꯥꯅꯤꯡꯗꯕ ꯍꯧꯖꯤꯛꯁꯦ ꯏꯁꯤꯡꯁꯨ ꯂꯩ ꯑꯩꯗꯣ ꯄꯨꯡ ꯃꯔꯤ ꯇꯥꯃꯅꯤꯌꯦ
ꯑꯣ
ꯄꯨꯡ ꯀꯌꯥꯗ ꯆꯠꯀꯅꯣ ꯁꯥ
ꯑꯩꯗꯣ ꯄꯨꯡ ꯇꯔꯥ ꯄꯨꯡ ꯑꯅꯤ ꯍꯦꯜꯂꯀꯥꯟꯗꯔ
ꯑꯣ ꯑꯣ ꯑꯩꯗꯣ ꯉꯁꯥꯏ ꯍꯦꯛ ꯍꯜꯂꯛꯄꯗꯒꯤ ꯅꯪ ꯀꯣꯜ ꯇꯧꯕꯗꯣ
ꯑꯣ
ꯑꯗꯨ ꯂꯣꯏꯔꯒ ꯉꯥꯏꯍꯥꯛ ꯂꯩꯔꯒ ꯑꯗꯨꯝ ꯆꯠꯂꯦꯕ ꯑꯩꯗꯣ
ꯑꯣ ꯌꯥꯝ ꯐꯩꯀꯣ
ꯐꯁꯈꯣꯏꯕꯣ ꯇꯣ ꯅꯅꯥꯕꯈꯣ
ꯀꯔꯤ ꯑꯣꯏꯅ ꯅꯥꯕꯅꯣ
ꯑꯁ ꯑꯍꯟ ꯑꯣꯏꯔꯛꯄꯒꯤ ꯑꯗꯨꯝ ꯅꯥꯕꯗ ꯍꯥꯏ ꯅꯥꯕ ꯑꯁ ꯈꯪꯗꯦ ꯃꯥꯒꯤ ꯄꯨꯛꯁꯨ ꯊꯦꯂꯦ ꯍꯥꯏꯥꯏ ꯀꯣꯛ ꯆꯨꯡꯉꯜ ꯍꯥꯏ ꯃꯁꯥꯁꯥꯒꯗꯦ ꯍꯥꯏꯌꯦ ꯈꯗꯗ
ꯅꯣꯏ ꯏꯃꯥꯗꯤ ꯀꯔꯝ ꯀꯥꯟꯗ ꯑꯃꯨꯛ ꯍꯟꯒꯦꯔꯣ
ꯍꯌꯦꯡꯒꯨꯝꯕ ꯍꯌꯦꯡꯗꯣ ꯌꯥꯔꯗꯤ ꯑꯃꯨꯛ ꯍꯣꯁꯄꯤꯇꯥꯜꯗ ꯆꯠꯇꯣꯏꯅꯦꯕꯀꯣ
ꯑꯣ ꯅꯣ ꯏꯕꯣꯛꯇꯣ ꯌꯦꯡꯕ ꯆꯠꯇꯣꯏꯔꯣ
ꯎꯝ ꯉꯁꯤ ꯆꯥꯄꯗꯣ ꯊꯦꯡꯗꯣꯛꯈ꯭ꯔꯦꯕꯀꯣ ꯑꯗꯨꯗꯒꯤꯗꯒꯤ ꯍꯌꯦꯡ ꯌꯥꯔꯗꯤ ꯍꯌꯦꯡꯒꯨꯝꯕ ꯌꯦꯡꯕ ꯆꯠꯇꯧ ꯃꯥꯜꯂꯦ
ꯑꯩꯈꯣꯏ ꯏꯃꯥ ꯑꯩꯈꯣꯏ ꯏꯕꯣꯛꯁꯨ ꯅꯥꯔꯒ ꯂꯩꯕꯅꯤ ꯃꯥꯗꯣ
ꯀꯩ ꯍꯥꯏꯕ
ꯑꯩꯈꯣꯏ ꯏꯕꯣꯇ ꯅꯥꯔꯒ ꯂꯩꯌꯦ
ꯌꯨꯝꯗ ꯂꯩꯕ꯭ꯔꯥ ꯃꯥꯗꯤ ꯑꯁ ꯑꯍꯟꯁꯨ ꯑꯣꯏꯔꯨꯕꯒꯤꯔ ꯈꯪꯗꯦ ꯍꯟꯗꯛ ꯃꯔꯛꯁꯦ ꯑ ꯑꯗꯨꯝ ꯅꯥꯔ ꯂꯩꯔꯦ ꯁꯨꯐ ꯐꯗ꯭ꯔꯦ
ꯅꯣꯏ ꯏꯕꯣꯛꯇꯤ ꯈꯔ ꯀꯩꯅꯣ ꯇꯧꯔꯕ ꯑꯗꯣ ꯑꯩꯈꯣꯏ ꯏꯕꯣꯛꯇꯤ ꯈꯔ ꯌꯥꯝꯅ ꯑꯍꯟ ꯑꯣꯏꯕꯗꯤ ꯅꯠꯇ꯭ꯔꯦꯕꯀꯣ
ꯑꯗꯨꯅꯦ
ꯑꯁ ꯑꯩꯗꯤ ꯍꯌꯦꯡ ꯄ꯭ꯔꯦꯛꯇꯤꯀꯦꯜ ꯆꯠꯄ ꯌꯥꯝ ꯇꯜꯂꯦ ꯑꯁ
ꯄꯨꯡ ꯀꯌꯥꯗ ꯄꯨꯡ ꯃꯥꯄꯜꯗ ꯄꯨꯡ ꯃꯥꯄꯟ ꯑꯦꯛꯖꯦꯛꯀꯨꯝꯕꯗ ꯆꯠꯇꯣꯏꯔꯣ
ꯍꯣꯏ ꯍ ꯏꯀ ꯀꯗꯧꯕ ꯑꯃ
ꯑꯣ
ꯌꯥꯝ ꯇꯜꯂꯦ ꯑꯩ ꯆꯠꯀꯗꯧꯕꯗꯣ
ꯑꯁ ꯑꯩꯈꯣꯏꯅ ꯑꯥꯒꯁꯇ ꯑꯣꯏꯔꯦ ꯑꯁ ꯄꯩꯁꯥ ꯂꯤꯁꯤꯡ ꯑꯅꯤꯒ ꯆꯥꯇꯔꯦꯠ ꯆꯅꯤ ꯄꯒꯔꯅꯤ ꯑꯃꯨꯛꯀ ꯄꯤꯗꯣꯏꯅꯤ ꯑꯍꯣꯏ ꯗꯦꯠ ꯇꯦꯟ ꯑꯗꯨꯋꯥꯏꯗ ꯍꯧꯔꯅꯤꯌꯦ
ꯑꯃꯨꯛ ꯄꯩꯁꯥ ꯑꯩꯁꯨ ꯈꯜꯂꯦꯕ ꯑꯩꯖꯨ ꯄꯩꯁꯥ ꯊꯤꯈꯤꯕꯒꯨꯝꯗꯤ ꯇꯧꯕꯅꯦꯕ ꯑꯩꯁꯨ ꯈꯟꯗꯦ
ꯂꯤꯁꯤꯡ ꯑꯅꯤꯒ ꯆꯅꯤꯄꯥꯟ ꯊꯤꯗꯕ
ꯑꯣ ꯅꯪꯗꯤ ꯇꯥꯟ ꯆꯥꯔꯦ ꯀꯩꯅꯣ
ꯄꯩꯁꯥꯅ ꯄꯩꯁꯥ ꯂꯩꯇ꯭ꯔ ꯀꯥꯟꯁꯤꯗ ꯠꯇꯣꯕꯨ
ꯅꯪꯒꯤ ꯅꯪꯒꯤ ꯇꯣꯂꯣꯞ ꯆꯪꯕꯗꯣ ꯑꯗꯨ ꯑꯗꯨ ꯊꯤꯕ ꯌꯥꯔꯦ ꯀꯩꯅꯣ
ꯑꯗꯣ ꯑꯩꯅ ꯀꯔꯤꯅꯣꯝꯃ ꯂꯩꯅꯤꯡꯕꯀꯣ
ꯀꯔꯤ ꯂꯩꯅꯤꯡꯉꯤꯅꯣ
ꯀꯩꯅꯣ ꯑꯦꯔ ꯑꯦꯔꯕꯠꯇꯣ
ꯑꯁ ꯀꯩꯀꯥꯟꯗꯕꯗ ꯅꯪ ꯑꯗꯨ ꯂꯩꯔꯒꯒꯣ ꯌꯥꯝ ꯁꯤꯖꯤꯟꯅꯕ ꯐꯪꯉꯣꯏꯌꯦ
ꯎꯝ ꯑꯗꯨꯁꯨ ꯆꯨꯝꯕ ꯑꯗꯨ ꯈꯪꯗꯦ ꯑꯩꯗꯣ ꯑꯁ ꯄꯣꯠ ꯆꯩ ꯀꯩꯀꯥꯁꯨ ꯈꯔ ꯁꯦꯚꯤꯡꯒꯨꯝꯕ ꯇꯧꯅꯤꯡꯕꯀꯣ ꯂꯩꯅꯤꯡꯉꯥꯏ ꯂꯩꯕ ꯄꯣꯠ ꯈꯔ
ꯎꯝ
ꯅꯪꯗꯤ
ꯑꯩꯗꯤ ꯏꯃꯥ ꯏꯄꯥꯗ
ꯍꯣꯏ ꯄꯤꯗꯣꯏꯅꯦ
ꯑꯩꯗꯣ ꯌꯥꯔꯗꯤ ꯑꯩꯒꯤ ꯀꯣꯂꯦꯖꯀꯤꯗꯣ ꯇꯤ ꯄꯤꯗꯧ ꯃꯥꯜꯂꯦ ꯍꯟꯗꯛ ꯑꯩꯈꯣꯏ ꯄꯩꯁꯥ ꯌꯥꯝ ꯋꯥꯏꯑꯦꯕꯀꯣ
ꯍꯥꯏꯕꯗꯤꯀꯣ ꯑꯈꯣꯏꯁꯨ ꯋꯥꯏꯑꯦꯕ ꯑꯗꯣ ꯉꯝ ꯉꯝꯅꯕ ꯇꯧꯋꯣ ꯍꯥꯏꯌꯦ ꯅꯣꯏ ꯅꯁꯥ ꯅꯁꯥꯅꯒꫭ ꯑꯗꯨ ꯄꯩꯁꯥꯗꯣ ꯍꯥꯏꯔꯛꯀꯅꯨ ꯍꯥꯏꯌꯦꯕꯒꫭ
ꯑꯩꯈꯣꯏꯗꯤ ꯄꯩꯁꯥꯁꯨ ꯊꯤꯗ꯭ꯔꯤꯌꯦ ꯁꯤꯗ ꯂꯩꯕꯗꯣ
ꯔꯦꯟꯒꯤ ꯑꯈꯣꯏꯁꯨ ꯄꯤꯗ꯭ꯔꯤꯌꯦ
ꯄꯩꯁꯥ ꯂꯩꯇꯕꯩꯀꯣ
ꯎꯝ ꯑꯈꯣꯏꯁꯨꯅꯦ ꯀꯥꯎꯕꯨ ꯀꯥꯎꯋꯦ ꯑꯩꯗꯤ ꯔꯦꯟꯒꯤ ꯄꯩꯁꯥꯁꯦ
ꯑꯈꯣꯏ ꯏꯄꯥ ꯑꯪ ꯑꯈꯣꯏ ꯏꯅꯥꯎꯅꯨꯄꯥ ꯆꯪꯕꯒꯤꯁꯨ ꯄꯩꯁꯥ ꯆꯪꯉꯦꯕꯀꯣ
ꯎꯝ ꯑꯩꯈꯣꯏ ꯁꯤꯅꯦ ꯉꯔꯥꯡ ꯊꯥ ꯑꯅꯤꯒꯤ ꯅꯍꯥꯟ ꯊꯥ ꯑꯗꯨꯒ ꯄꯩꯁꯥ ꯍꯣꯁꯇꯦꯜꯒꯤ ꯄꯤꯕꯤꯗꯕꯒꯤꯀꯣ ꯉꯔꯥꯡꯗꯣ ꯄꯩꯁꯥ ꯄꯨꯔꯥꯃꯨꯛ ꯄꯤꯊꯣꯛꯈꯦꯕ ꯂꯤꯁꯤꯡ ꯇꯔꯦꯠ ꯑꯣꯏꯔꯝꯅꯤ ꯌꯥꯝ ꯁꯥꯏ ꯑꯁ
ꯍꯣꯏ ꯌꯥꯝ ꯁꯥꯏꯌꯦ ꯑꯩꯁꯨ ꯑ ꯑꯁ ꯑꯩꯗꯣ ꯊꯨꯝꯌꯥꯛꯄꯤ ꯀꯩꯅꯣ ꯇꯧꯔꯒ ꯈꯨꯠꯇꯣ ꯌꯥꯠꯈ꯭ꯔꯦꯕꯀꯣ ꯑꯁ ꯊꯨꯞꯇꯦ
ꯑꯁ ꯂꯣꯏꯔꯦꯗ ꯐꯖ ꯐꯖꯅ ꯌꯦꯡꯉ ꯇꯧ ꯌꯥꯗ꯭ꯔꯣ
ꯎꯝ ꯅꯪꯗꯤ ꯄꯨꯡ ꯀꯌꯥꯗ ꯇꯨꯝꯗꯣꯏꯅꯣ ꯉꯁꯤ
ꯇꯨꯡ ꯄꯨꯡ ꯇꯑꯁ ꯉꯁꯤꯗꯤ ꯉꯁꯥꯏ ꯇꯨꯝꯗꯦꯕꯀꯣ ꯑꯗꯨꯒꯤ ꯄꯨꯡ ꯥ ꯇꯔꯥ ꯇꯔꯥꯝ ꯇꯔꯥ ꯃꯈꯥꯏ ꯑꯗꯨꯝ ꯇꯥꯔꯗꯤ ꯑꯗꯨꯝ ꯇꯨꯝꯈꯔꯥꯅꯤꯗ ꯉꯁꯥꯏ ꯍꯜꯂꯛꯄꯒ ꯅꯪ ꯂꯥꯏꯔꯤꯛꯗ ꯌꯦꯡꯉꯕꯣ ꯉꯁꯥꯏ ꯇꯥꯛꯄꯗꯣ
ꯌꯦꯡꯗꯤꯗꯥ
ꯑꯩꯁꯨ ꯌꯦꯡꯗꯦ ꯍꯜꯂꯛꯑꯒ ꯑꯗꯨꯝ ꯐꯣꯟ ꯀꯩꯀꯩꯗ ꯑꯗꯨꯝ ꯇꯧꯔ ꯂꯩꯕꯒꯤ ꯉꯥꯏꯍꯥꯛ ꯂꯩꯥꯏꯔꯒ ꯑꯃꯨꯛ ꯆꯠꯊꯣꯛꯑꯦ
ꯇꯜꯂꯦꯀꯣ ꯇꯜꯂꯦꯀꯣ
ꯑꯗꯨꯅꯦ ꯉꯁꯤꯒꯤ ꯐꯣꯟ ꯕꯦꯠꯇ꯭ꯔꯤꯐꯥꯎ ꯌꯥꯡꯈꯩ ꯌꯧꯗꯦꯅꯦ ꯑꯩ ꯑꯩꯅ ꯐꯣꯟꯆꯥꯥꯔꯖ ꯇꯧꯔꯤꯁꯦ ꯇꯟꯕꯩ ꯆꯥꯡꯗꫭ
ꯑꯩꯗꯤ ꯉꯁꯤꯗꯣ ꯀꯩꯗꯧꯗꯣꯏꯅꯣ ꯈꯪꯗꯦ ꯔꯤꯜꯁ ꯈꯔ ꯅꯝꯃꯦꯕꯀꯣ
ꯎꯝ
ꯑꯗꯨꯒ ꯅꯝꯃꯒ ꯊ꯭ꯤꯕꯩ ꯂꯣꯏ ꯗꯤꯂꯦꯠ ꯇꯧꯈ꯭ꯔꯦꯕꯣ ꯑꯃꯨꯛ
ꯅꯪ ꯉꯥꯁꯥꯏ ꯃꯊꯟꯗ ꯆꯠꯂꯦ
ꯎꯝ ꯏꯆꯦꯒꯤ ꯍꯤꯗꯥꯛ ꯂꯩꯒꯗꯕꯖꯨ ꯂꯩꯌꯦꯕꯒꯣ
ꯎꯝ
ꯏꯆꯦꯁꯨ ꯅꯥꯔꯒ ꯂꯩꯌꯦ
ꯑꯁ ꯀꯔꯤ ꯑꯃꯨꯛ ꯅꯥꯔꯒꯦ
ꯈꯪꯗꯦ ꯑꯩꯁꯨ ꯄꯪꯅꯥꯥꯗ ꯅꯥꯌꯦ
ꯑꯥ ꯌꯥꯗꯦꯅꯦ ꯂꯩꯍꯧ ꯒꯨꯝꯕ ꯇꯧꯕ꯭ꯔꯣ ꯃꯁꯥ ꯁꯥꯒꯠꯄ꯭ꯔꯣ
ꯎꯝ
ꯏꯁꯤꯡꯁꯨ ꯇꯥꯗꯦ ꯑꯁ ꯌꯥꯝ ꯂꯩꯕ ꯌꯥꯝ ꯋꯥꯏꯗ ꯍꯟꯗꯛꯁꯦ
ꯑꯁ ꯑꯩꯁꯨꯀꯣ ꯌꯥꯝ ꯇꯜꯂꯦ ꯄꯨꯟꯁꯤꯁꯤꯀꯣ
ꯎꯝ
ꯊꯕꯛ ꯁꯨꯗ꯭ꯔꯁꯨ ꯄꯩꯁꯥ ꯂꯥꯛꯑꯗꯤ ꯐꯕꯒꯣ
ꯑꯗꯨꯅꯤ ꯋꯥꯏ ꯌꯥꯝꯅ
ꯄꯨꯟꯁꯤ ꯑꯃꯗ ꯍꯤꯡꯉꯤꯕꯅꯦ
ꯅꯨꯡꯉꯥꯏ ꯅꯨꯡꯉꯥꯏꯅ ꯂꯩꯌꯨꯗ
ꯅꯨꯡꯉꯥꯏꯅ ꯂꯩꯔꯤꯅꯤ ꯀꯩꯅꯣ ꯑꯩꯁꯨ
ꯅꯨꯡꯉꯥꯏꯅ ꯂꯩꯊꯣꯛꯎ ꯋꯥꯈꯜꯒꯗꯣ ꯌꯥꯝ ꯅꯨꯡꯉꯥꯏꯅ
ꯅꯣꯏ ꯏꯁꯤꯡ ꯇꯥꯔꯕꯣ
ꯑ ꯇꯥꯗꯦ
ꯑꯁ ꯂꯣꯏꯔꯦꯍꯦ
ꯀꯗꯥꯏꯗꯒꯤ ꯏꯁꯤꯡ ꯇꯥꯕꯅꯣ ꯕꯛꯀꯦꯠꯇ ꯁꯤꯡꯗꯣ ꯍꯣꯜꯂꯒ ꯊꯝꯃꯤꯅꯦ
ꯑꯗꯨꯝ ꯅꯨꯡꯇꯤꯒꯤꯗꯤ ꯏꯁꯤꯡ ꯈꯔ ꯈꯔ ꯄꯤꯕ ꯅꯠꯇ꯭ꯔꯣ
ꯑꯧ ꯈꯤꯇꯪ ꯈꯤꯇꯪꯗꯤ ꯄꯤꯌꯦ ꯀꯩꯅꯣ ꯋꯥꯁꯔꯨꯝ ꯀꯩꯀꯥ ꯆꯠꯅꯕꯀꯣ ꯑꯗꯨꯒꯨꯝꯕꯒꯤ ꯄꯤꯌꯦ ꯌꯥꯝ ꯁꯥꯏꯌꯦꯅꯦ ꯆꯥꯛ ꯍꯤꯟꯁꯥꯡ ꯊꯣꯡꯉꯨꯕꯒꯤ ꯑꯩꯗꯤ ꯆꯥꯛ ꯏꯉꯥꯡ ꯊꯣꯡꯕ ꯄꯨꯡ ꯑꯃꯃꯨꯛ ꯂꯧꯕꯅꯦ
ꯑꯩꯁꯨ ꯂꯧꯋꯦꯗ ꯑꯗꯨꯝ
ꯇꯟꯕꯒꯤ ꯆꯥꯡ ꯑꯁ ꯑꯁ
ꯀꯩꯅꯣ ꯏꯁꯤꯡ ꯁꯥꯟꯅꯩꯔꯣ ꯅꯪꯕꯣ
ꯑ ꯅꯠꯇꯦ ꯅꯠꯇꯦ ꯈꯣꯡꯈꯨꯠ ꯍꯥꯥꯝꯃꯤꯕ
ꯅꯅꯥꯎ ꯅꯨꯄꯤ ꯑꯇꯣꯝꯕꯤꯗꯤ ꯀꯗꯥꯏ ꯂꯩꯈ꯭ꯔꯒꯦ
ꯌꯨꯝꯗ ꯂꯩꯌꯦ ꯃꯥꯗꯤ ꯑꯦꯛꯖꯥꯝ ꯅꯛꯔꯦꯕꯀꯣ ꯁꯤꯗ ꯂꯩꯅꯤꯡꯗꯦ ꯍꯥꯏꯌꯦ ꯑꯩꯈꯣꯏ ꯄꯥꯕꯨꯡꯒ ꯌꯨꯝꯗ ꯂꯩꯌꯦ
ꯑꯣ
ꯁꯤꯗ ꯂꯩꯍꯧꯔꯁꯦ ꯍꯥꯏ